ꯍꯦꯜꯂꯣ
ꯑꯣ ꯇꯥꯔꯕꯣ
ꯇꯥꯔꯦ
ꯑꯣ ꯆꯥꯛ ꯆꯥꯔꯕꯣ
ꯆꯥꯔꯦ
ꯀꯩ ꯃꯊꯦꯜ ꯆꯥꯔꯒꯦ ꯍꯣꯏ ꯑꯩ ꯆꯥꯛꯆꯥꯇꯣꯛꯑ ꯁꯨꯝ ꯐꯝꯃꯝꯕꯅꯦ
ꯑꯣ ꯆꯝꯊꯣꯡ ꯆꯥꯏ ꯁꯧꯒ꯭ꯔꯤ
ꯎꯝ ꯑꯁ ꯉꯁꯤꯗꯤ ꯌꯥꯝ ꯅꯨꯡꯉꯥꯏ ꯚꯥꯏ ꯑꯩ ꯉꯁꯥꯏ ꯑꯌꯨꯛꯇꯒꯤ ꯊꯕꯛ ꯆꯠꯂꯨꯔꯒ ꯄꯦꯇ꯭ꯔꯣꯜ ꯀꯩꯀꯩ ꯈꯔ ꯌꯣꯜꯂꯦ ꯑꯗꯨꯒ ꯏꯃꯥꯟꯅꯕꯈꯩꯒꯁꯨ ꯄꯨꯜꯂꯨꯔꯦ ꯂꯝ ꯆꯤꯡꯌꯥ ꯀꯩꯀꯩ ꯆꯠꯂꯨꯔꯒ ꯐꯥꯖꯕ ꯃꯐꯝ ꯌꯦꯡꯉꯨꯔꯦ ꯍꯥꯜꯂꯛꯑꯒꯥ ꯌꯨꯝꯗ ꯆꯪꯉ ꯂꯩꯔꯝꯃꯤ ꯀꯩꯗꯧꯔꯝꯃꯤꯅꯣ ꯅꯪꯗꯤ
ꯑꯩ ꯆꯥꯛ ꯇꯣꯛꯄꯩ ꯁꯨꯝ ꯐꯝꯃꯝꯕꯅꯤ ꯀꯩꯀꯩ ꯂꯝ ꯆꯠꯂꯨꯕꯅꯣ
ꯑꯣ ꯑꯩ ꯑꯩꯈꯣꯏꯁꯤ ꯀꯛꯆꯤꯡꯂꯣꯝꯒꯤ ꯑꯥ ꯂꯥꯡꯒꯣꯜ ꯍꯥꯏꯗꯅ ꯂꯝ ꯑꯃꯥ ꯂꯩ ꯑꯗꯣꯝꯗ ꯀꯣꯏ ꯆꯠꯂꯨꯏ
ꯎꯝ ꯎꯝ ꯀꯩ ꯀꯩ ꯊꯦꯡꯅꯔꯛꯄ ꯂꯝꯕꯤ ꯆꯠꯄꯗ
ꯑꯥ ꯂꯝꯕꯤ ꯆꯠꯄꯗ ꯃꯐꯝ ꯐꯖ ꯐꯖꯕ ꯌꯥꯝ ꯊꯦꯡꯅꯩ ꯂꯝꯕꯤꯗ ꯑꯥ ꯑꯆꯥꯄꯣꯠ ꯀꯨꯝꯕ ꯌꯣꯟꯕ ꯑꯍꯥꯟ ꯀꯩꯩ ꯀꯩꯁꯨ ꯂꯩꯔꯝꯃꯦ ꯃꯣꯏꯗꯩ ꯑꯆꯥꯄꯣꯠ ꯀꯩꯀꯩ ꯆꯥꯏ ꯋꯥꯔꯤꯁꯨ ꯁꯥꯟꯅꯩ ꯑꯉꯥꯡ ꯃꯈꯩꯒ ꯐꯣꯇꯣꯒꯁꯨ ꯅꯝꯃꯛꯑꯦ
ꯎꯝ ꯈꯨꯟ ꯀꯌꯥꯗꯤ ꯐꯥꯎꯔ ꯆꯠꯄꯅꯣ ꯂꯝꯕꯤ ꯁꯨꯝ ꯆꯠꯄꯗꯣ
ꯑꯥ ꯈꯨꯟ ꯑꯅꯤꯗꯤ ꯐꯥꯎꯔ ꯆꯠꯂꯦ ꯂꯝꯈꯥꯏ ꯈꯣꯏꯕꯨ ꯍꯥꯏꯗ ꯑꯃꯥꯒ ꯃꯤꯅꯧ ꯍꯥꯏꯗ ꯑꯃꯥꯒ ꯐꯥꯎꯔꯦ ꯑꯗꯨꯒ ꯑꯩꯈꯣꯏꯒꯤ ꯂꯥꯡꯒꯣꯜ ꯍꯥꯏꯕ ꯂꯝꯗꯣ ꯌꯧꯏ
ꯑꯣ ꯄꯥꯛ ꯀꯩꯀꯩꯗꯤ ꯂꯩꯕꯣ
ꯑꯥ ꯄꯥꯛ ꯂꯩꯑꯦ ꯂꯥꯡꯒꯣꯜ ꯍꯥꯏꯗꯣ ꯃꯣꯏ ꯄꯥꯛ ꯂꯩꯔꯒ ꯍꯣꯝ ꯏꯁꯇꯦ ꯇꯧꯐꯝ ꯀꯩꯀꯩ ꯆꯥꯅ ꯊꯛꯅꯕ ꯐꯅ ꯇꯧꯔꯒ ꯂꯩꯑꯦ ꯃꯣꯏ ꯃꯐꯝꯗꯨꯁꯨ ꯑꯗꯨꯝ ꯅꯨꯡꯉꯥꯏꯌꯦ ꯄꯩꯁꯥ ꯄꯤꯔꯒ ꯅꯣꯡꯃꯒꯤ ꯂꯦꯛꯄ ꯌꯥ ꯃꯐꯝ ꯑꯣꯏꯌꯦꯕ
ꯎꯝ ꯍꯜꯂꯛꯑ ꯍꯧꯖꯤꯛꯅ ꯀꯩ ꯇꯧꯔꯤ
ꯍꯧꯖꯤꯛ ꯁꯨꯝ ꯐꯃꯨꯡꯒ ꯁꯨꯝ ꯂꯩꯔꯝꯕꯅꯤ ꯚꯤꯗꯤꯑꯣ ꯁꯨꯝ ꯌꯦꯡꯉꯒ ꯂꯩꯔꯝꯕ
ꯎꯝ ꯑꯩꯗꯤ ꯉꯁꯤ ꯁꯣꯝ ꯅꯣꯡꯃꯥꯏꯈꯣꯡ ꯆꯠꯂꯒ ꯉꯥ ꯀꯩꯀꯩ ꯐꯥꯏ
ꯑꯣ ꯉꯥ ꯌꯣꯛꯄ꯭ꯔꯣ ꯅꯣꯏꯄꯨꯈꯤ
ꯎꯝ ꯄꯨꯈ꯭ꯔꯤꯗ ꯐꯥꯔꯝꯗ ꯉꯥ ꯊꯥꯗꯔꯒ
ꯑꯣ ꯉ ꯉꯥ ꯌꯣꯛꯄꯗꯨ ꯀꯌꯥꯝ ꯀꯥꯟꯅꯒꯦ
ꯀꯥꯟꯅꯩ ꯑꯗꯨꯝ ꯆꯍꯤꯗ ꯂꯥꯛ ꯂꯥꯛꯀꯤ ꯆꯥꯡ ꯇꯣꯡꯉꯦ
ꯑꯣ ꯍꯧꯖꯤꯛꯅ ꯀꯅꯥ ꯀꯅꯥ ꯂꯩꯔꯤ ꯀꯩꯗꯧꯔꯝꯃꯤ
ꯎ ꯆꯥꯛꯀꯄꯨ ꯁꯨꯝ ꯎꯍꯥꯡ ꯏꯊꯟꯗ ꯎꯍꯣꯡ
ꯎꯝ ꯅꯃꯥꯏꯈꯣꯡꯗꯣ ꯃꯐꯝ ꯌꯥꯝ ꯐꯖꯕ꯭ꯔꯣ
ꯐꯖꯩꯌꯦ ꯑꯗꯨꯝ ꯗꯥꯎ ꯏꯊꯥꯏꯗꯥꯎꯝ ꯍꯥꯏꯗꯅ ꯗꯥꯝ ꯃꯅꯥ ꯀꯟꯅꯛꯑ
ꯑꯣ ꯑꯣ ꯃꯤ ꯈꯣꯏ ꯊꯥꯛꯄ ꯀꯩꯀꯩ ꯇꯧꯕ ꯑꯗꯨꯝ ꯂꯥꯛꯅꯔꯝꯅꯤꯅꯦ
ꯎꯝ ꯂꯥꯛꯅꯩ ꯃꯤ ꯑꯗꯨꯝ ꯒꯥꯔꯤ ꯊꯧꯔ
ꯎꯝ
ꯂꯝꯃꯥꯏ ꯍꯥꯞꯄꯗꯩꯅ ꯅꯝ ꯂꯥꯛꯑꯦ
ꯑꯣ ꯀꯛꯆꯤꯡ ꯂꯣꯝꯗꯁꯨ ꯑꯗꯨꯝ ꯂꯥꯛꯅꯝꯅꯦ ꯑꯗꯨꯗꯤ
ꯎꯝ ꯑꯁꯣꯝ ꯀꯩꯅꯣꯔꯣꯝꯗꯩ ꯁꯨ ꯂꯥꯛꯅꯩ ꯁꯦꯡꯃꯥꯏꯖꯤꯡ ꯑꯁꯣꯝꯗꯩꯁꯨ
ꯑꯣ ꯂꯝꯕꯤ ꯅꫭꯡ ꯊꯤꯡꯕ ꯈꯣꯠꯄꯗꯤ ꯂꯩꯇꯦ
ꯂꯩꯇꯦ ꯍꯧꯖꯤꯛꯇꯤ ꯆꯊꯣꯛꯆꯔꯤ ꯑꯗꯨꯝ ꯌꯥꯏ
ꯑꯣ ꯂꯝꯕꯤ ꯊꯣꯡꯗꯤ ꯀꯃꯥꯏꯅ ꯇꯧꯒꯦ ꯅꯨꯡꯉꯥꯏꯕ꯭ꯔꯣ?
ꯅꯨꯡꯉꯥꯏ ꯑꯗꯨꯝ ꯀꯣꯏꯂꯥꯁ ꯊꯥꯏ ꯃꯅꯨꯡꯕꯧ ꯫
ꯑꯣ ꯑꯩꯈꯣꯏ ꯀꯛꯆꯤꯡꯗꯤ ꯌꯥꯗ꯭ꯔꯦ ꯂꯝꯕꯤ ꯊꯣꯡꯁꯤ ꯅꯨꯡꯉꯥꯏꯇ꯭ꯔꯦ꯫ ꯀꯣꯝ- ꯀꯣꯝ ꯇꯧꯔ ꯇꯧꯔꯒ ꯂꯩꯔꯦ ꯂꯝꯕꯤ ꯃꯈꯩꯁꯦ꯫
ꯅꯪ ꯉꯁꯥꯏ ꯂꯥꯡꯒꯣꯜ ꯆꯠꯂꯨꯕꯗꯣ ꯂꯝꯕꯤꯗꯤ ꯀꯩꯁ ꯇꯧꯗꯕꯔꯣ?
ꯂꯝꯕꯤ ꯑꯗꯨꯝ ꯅꯨꯡꯉꯥꯏꯇ꯭ꯔꯦ ꯃꯣꯏꯗꯁꯨ ꯑꯗꯨꯝ ꯐꯣꯠꯂꯦ ꯑꯗꯨꯝ ꯁꯦꯝꯃꯦ ꯃꯣꯏ ꯂꯝꯕꯤꯁꯨ ꯑꯗꯨꯏꯁꯨ ꯑꯗꯨꯝ ꯆꯤꯡ ꯂꯝꯕꯤꯅꯤꯅ ꯏꯃꯥꯟꯅꯕ ꯃꯈꯩꯒ ꯆꯠꯄꯅꯤꯅ ꯅꯨꯡꯉꯥꯏ ꯍꯥꯏꯇꯥꯔꯦ ꯋꯥꯈꯜ ꯅꯨꯡꯉꯥꯏ ꯅꯨꯡꯁꯤꯠ ꯑꯏꯤꯡꯕ ꯑꯗꯨꯃꯥꯏꯅ ꯐꯪꯉꯒ ꯑꯗꯨꯝ ꯆꯠꯃꯤꯟꯅꯔꯦ꯫ ꯑꯆꯥꯄꯣꯠ ꯀꯩꯀꯩ ꯆꯥꯃꯤꯟꯅꯧꯔꯦ ꯏꯃꯥꯅꯕ ꯃꯈꯩꯒ ꯍꯔꯥꯎ - ꯍꯔꯥꯎ ꯑꯋꯥꯕ ꯀꯥꯎꯋꯦ ꯑꯗꯨꯅꯤ꯫
ꯃꯣꯏ ꯀꯌꯥ ꯆꯂꯨꯔꯦꯝ
ꯑꯈꯣꯏ ꯃꯔꯤꯈꯛꯇꯪ ꯆꯠꯂꯨꯕꯅꯤ ꯃꯥꯅꯕ
ꯎ ꯀꯩ ꯒꯥꯔꯤ ꯆꯂꯤꯅꯣ ꯀꯩ ꯒꯥꯔꯤ ꯆꯂꯤꯅꯣ
ꯑꯣꯒꯥꯔꯤ ꯃꯆꯥꯗ ꯆꯠꯂꯨꯕꯅꯦ
ꯑꯣ
ꯑꯈꯣꯏ ꯃꯩꯗꯪ ꯁꯨꯝ ꯅꯨꯡꯁꯤꯠ ꯆꯥꯕ ꯑꯣꯏꯅ ꯁꯨꯝ ꯆꯠꯂꯨꯁꯦꯅ ꯑ ꯅꯣꯡꯃ ꯗꯁꯨ
ꯍꯝ
ꯀꯛꯆꯤꯡ ꯂꯣꯝꯗꯁꯨ ꯀꯣꯏꯔꯛꯑꯣꯕ ꯅꯣꯡꯃ
ꯍꯣꯏ ꯀꯣꯏꯔꯀꯦ ꯅꯣꯡ
ꯑꯩ ꯑꯈꯣꯏ ꯀꯛꯆꯤꯡꯒꯤꯁꯨ ꯑꯍꯥꯎꯕ ꯑꯍꯥꯎ ꯑꯍꯥꯎꯕ ꯌꯥꯝ ꯂꯩꯔꯦ ꯆꯥꯁꯨꯕꯤ ꯑꯗꯩ ꯁꯤꯡꯖꯨ ꯀꯩꯊꯦꯜ ꯃꯆꯥꯒꯤ ꯕꯣꯔꯥ ꯀꯛꯆꯤꯡꯒꯤ ꯑꯂꯨ ꯁꯥꯛꯀꯥ ꯌꯥꯝ ꯂꯩꯔꯦ ꯆꯥꯃꯤꯟꯅꯁꯤ ꯅꯣꯡꯃ
ꯍꯣꯏ ꯂꯥꯀꯦ ꯅꯣꯡꯃ ꯊꯋꯥ ꯍꯥꯡꯉ ꯂꯥꯛꯀꯦ
ꯍꯣꯏ ꯌꯥꯏ ꯌꯥꯏ
ꯍꯥꯎꯕ ꯂꯥꯎꯑꯣ ꯀꯩꯅꯅꯣ
ꯑꯦ ꯂꯥꯛꯀꯦ ꯉꯥ ꯐꯥꯕꯗꯣ ꯍꯣꯏ ꯑꯩ ꯁꯨꯇꯤꯒꯨꯝꯕ ꯐꯪꯉꯥꯟ ꯂꯥꯛꯀꯦ ꯑꯩꯁꯨ ꯊꯕꯛꯁꯨ ꯆꯠꯄꯅꯦꯕ ꯑꯗꯨꯅ ꯁꯨꯇꯤꯒꯨꯝꯕ ꯐꯪꯀꯥꯟꯗ ꯑꯣꯏꯅ ꯂꯥꯛꯀꯦ
ꯎꯝ ꯍꯨꯏꯗꯤ ꯀꯩꯀꯩ ꯁꯨꯔꯤ ꯀꯩꯀꯩ ꯁꯨꯔꯤꯅꯣ ꯍꯧꯖꯤꯛꯇꯤ
ꯑꯣ ꯑꯩ ꯋꯥꯛꯁꯣꯞ ꯇꯧꯋꯦ ꯎꯝ ꯒꯥꯔꯤ ꯃꯆꯥꯒꯤ ꯋꯥꯛꯁꯣꯞ ꯇꯧꯋꯦ ꯑꯗꯨ ꯒꯥꯔꯤ ꯁꯦꯝ
ꯎꯝ ꯀꯌꯥꯝ ꯀꯌꯥꯝ ꯇꯣꯡ
ꯑꯨꯝ ꯅꯣꯡꯃꯒꯤ ꯈꯛ ꯈꯔ ꯍꯥꯏꯗꯅꯤꯗ ꯑꯗꯨꯝ ꯏꯃꯥꯟꯅꯕ ꯈꯔ ꯇꯧꯔꯒ ꯁꯨꯃꯤꯟꯅꯔꯒ ꯑꯗꯨꯝ ꯍꯤꯡꯅꯕ ꯍꯤꯡꯅꯕ ꯍꯥꯏꯗꯨꯅꯤ
ꯎꯝ ꯑꯗꯨ ꯍꯌꯦꯡꯋꯥꯏꯕꯧ ꯇꯧꯒꯦ ꯈꯜꯂꯤꯔꯣ
ꯍꯥꯥ
ꯍꯦꯡꯡꯋꯥꯏꯕꯧ ꯇꯧꯒꯦ ꯈꯜꯂꯤꯔꯣ
ꯑꯥ ꯍꯌꯦꯡꯋꯥꯏ ꯐꯥꯎ ꯑꯗꯨ ꯁꯨꯝ ꯆꯥꯎꯈꯠꯅꯤꯉꯥꯏ ꯁꯨꯝ ꯌꯦꯡꯕ ꯑꯗꯩ ꯀ ꯀꯥꯞꯄ ꯈꯣꯠꯄꯁꯨ ꯇꯝꯖꯤꯜꯂꯒ ꯃꯥꯏ ꯄꯥꯛꯅꯥꯏ ꯍꯥꯏꯇꯥꯔꯦ ꯅꯨꯄꯥꯅꯤꯅ ꯅꯪ ꯉꯥꯗꯤ ꯀꯥꯏꯗ ꯌꯣꯟꯒꯦ ꯑꯗꯨꯝ ꯐꯥ ꯃꯐꯝꯗ ꯌꯣꯟꯕ ꯅꯠꯇꯅ ꯂꯝ ꯂꯝ ꯀꯃꯥꯏꯅ ꯇꯧꯔ ꯌꯣꯟꯕꯅꯣ
ꯃꯤꯅ ꯂꯧꯕ ꯂꯥꯛꯑꯦ ꯁꯤꯗꯤ
ꯑꯥ ꯃꯠ ꯆꯥ ꯑꯣꯏꯅ ꯁꯨꯝ ꯀꯩꯅꯣ ꯇꯧꯅꯉꯥꯏ ꯌꯣꯜꯂꯤꯔꯕ
ꯍꯣꯏ ꯀꯩꯅꯣ ꯌꯣꯛꯉꯥꯏ ꯃꯤꯅ ꯑꯃꯨꯛ
ꯑꯣ
ꯑꯆꯧꯕꯅ ꯑꯃꯨꯛ ꯃꯣꯏꯔꯥꯡꯂꯣꯝ ꯆꯠꯂ ꯌꯣꯜ
ꯑꯣ ꯑꯗꯨꯝ ꯀꯃꯥꯏꯅ ꯇꯧꯔ ꯌꯣꯟꯅꯒꯦ ꯍꯥꯏꯗꯤ ꯁꯨꯝ ꯃꯣꯏ ꯄ꯭ꯂꯥꯁꯇꯤꯛꯀ ꯌꯣꯟꯅꯔꯤꯔꯥ ꯅꯠꯇ ꯀꯃꯥꯏꯅ ꯇꯧꯔꯤꯅꯣ
ꯑꯣ ꯁꯤꯗꯩꯅ ꯐꯥꯜꯂꯒꯥ ꯄ꯭ꯂꯥꯁꯇꯤꯛꯇ ꯄꯨꯈꯠꯂꯦ ꯅꯨꯡꯁꯤꯠ ꯍꯜꯂꯒꯥ ꯑꯣꯀ꯭ꯁꯤꯖꯦꯟ ꯍꯥꯟꯂꯒ
ꯑꯣ ꯃꯃꯟ ꯂꯨꯄꯥ ꯀꯌꯥ ꯀꯌꯥꯃꯨꯛꯀꯤ ꯂꯧꯒꯦ ꯑꯃꯨꯛ ꯃꯨꯛ ꯂꯧ ꯀꯥꯟꯗ ꯃꯌꯥꯝ ꯃꯌꯥꯝ ꯇꯣꯡꯕ꯭ꯔꯣ ꯁꯦꯟꯕꯣ
ꯑꯗꯨꯝ ꯇꯣꯡꯉꯦ ꯃꯤ ꯑꯄꯨꯕ ꯃꯤꯁꯨ ꯀꯥꯅꯩ
ꯑꯄꯨꯕ ꯃꯤꯁꯨ ꯁꯦꯟꯗꯣꯡ ꯑꯗꯨꯝ ꯐꯪꯉꯦꯕ
ꯎꯝ ꯀꯦꯖꯤ ꯍꯥꯄꯩ
ꯑꯣ ꯕꯖꯥꯔꯒꯨꯝ ꯆꯠꯂꯒ ꯀꯩꯅꯣ ꯇꯧꯕꯗꯤ ꯌꯥꯎꯕ꯭ꯔꯣ ꯁꯨꯝ ꯌꯣꯟꯕ ꯈꯣꯠꯄ ꯅꯣꯏ ꯒꯥꯔꯤꯒ ꯇꯧꯔꯒ ꯆꯠꯆꯕ
ꯌꯥꯎꯋꯦ ꯉꯥ ꯂꯧꯔꯉꯥꯏ ꯃꯤ ꯂꯩꯇ ꯀꯥꯟꯗ
ꯎꯝ ꯍꯤꯗꯥꯛ ꯅꯨꯡꯗꯥꯛ ꯇꯧꯔꯒ ꯑꯁꯤ ꯑꯅꯥ ꯌꯥꯎꯗꯦ ꯍꯤꯗꯥꯛ ꯅꯨꯡꯗꯥꯛ ꯊꯥꯕ꯭ꯔꯣ ꯀꯃꯥꯏꯅ ꯇꯧꯋꯤ
ꯍꯤꯗꯥꯛ ꯅꯨꯪꯗꯥꯛ ꯊꯥꯗꯦ ꯑꯩꯈꯣꯏ ꯅꯦꯛꯁ ꯌꯤꯑꯔꯒꯤꯅꯤ
ꯍꯣꯏ ꯃꯁꯥ ꯐꯩꯌꯦꯕ ꯑꯗꯨꯅ ꯍꯣꯏ ꯅꯣꯡꯃ ꯀꯣꯏꯔꯛꯀꯦ ꯑꯗꯨꯒ ꯆꯥꯃꯤꯟꯅꯁꯦ ꯀꯣꯏꯔꯒ ꯁꯨꯝ ꯐꯥꯔꯒ ꯆꯥꯕꯒꯤ ꯃꯍꯥꯎ ꯑꯃꯁꯨ ꯂꯩꯔꯝꯒꯅꯤ ꯁꯪꯒꯨꯝꯕꯗ
ꯎꯝ
ꯅꯡ ꯁꯪꯉ ꯑꯗꯨꯝ ꯀꯣꯏꯊꯣꯛꯂꯛꯑꯣ ꯀꯛꯆꯤꯡ ꯂꯣꯝꯗꯁꯨ
ꯎꯝ
ꯑꯩꯈꯣꯏꯁꯨ ꯂꯧꯔꯦꯟꯗ ꯐꯖ ꯐꯖꯕ ꯃꯐꯝ ꯗꯥꯝ ꯀꯩꯀꯩ ꯂꯩ ꯆꯥꯁꯨꯕꯤ ꯆꯥꯃꯤꯟꯅꯔꯨꯁꯤ ꯌꯦꯡꯃꯤꯟꯅꯕ ꯑꯣꯏꯅ
ꯎꯝ
ꯍꯧꯖꯤꯛꯇꯤ ꯀꯅꯥ ꯀꯅꯥ ꯂꯩꯔꯝꯃꯤꯅꯣ
ꯑꯦ ꯑꯩꯈꯣꯏ ꯏꯇꯦꯝꯒꯤ ꯃꯅꯥꯎꯄꯥꯝꯃꯒ ꯂꯩꯃꯔꯝꯕꯅꯤ
ꯑꯣ
ꯃꯥꯁꯨ ꯁꯨꯝ ꯊꯣꯛꯂꯛꯄ ꯆꯥꯛ ꯇꯣꯛꯄꯩ
ꯑꯣ ꯑꯣ ꯍꯣꯏ ꯍꯣꯏ ꯑꯗꯨꯗꯤ ꯑꯩꯁꯨ ꯑꯩꯈꯣꯏ ꯁꯣꯝꯗꯁꯨ ꯂꯥꯏ ꯍꯔꯥꯎꯕ ꯀꯩ ꯀꯩ ꯇꯧꯔꯤ ꯑꯗꯨꯒꯤ ꯏꯃꯥꯟꯅꯕ ꯃꯈꯩ ꯉꯥꯏꯔꯝꯕ ꯉꯍꯥꯛꯇꯪ ꯁꯨꯝ ꯀꯣꯏꯊꯣꯛꯎꯒꯦ ꯇꯧꯔꯝꯕꯅꯤ ꯅꯨꯃꯤꯗꯥꯡ ꯑꯃꯨꯛ ꯁꯨꯝ ꯍꯛꯆꯤꯠ ꯂꯥꯡꯕ ꯑꯣꯏꯅ ꯅꯣꯏ ꯑꯗꯣꯝꯗꯗꯤ ꯂꯥꯏ ꯅꯨꯡ ꯍꯔꯥꯎꯕꯩ ꯇꯧꯗ꯭ꯔꯤ
ꯏꯌꯥꯥꯡ ꯂꯩꯗ ꯂꯥꯏ ꯍꯔꯥꯎꯕꯩ ꯇꯧꯗꯦ ꯍꯧꯖꯤꯛꯇꯤ
ꯑꯣ ꯏꯔꯥꯡ ꯑꯗꯨꯝ ꯂꯩꯔꯤꯕ
ꯎꯝ ꯑꯗꯣꯝ ꯀꯌꯥꯝ ꯆꯥꯎꯅ ꯍꯔꯥꯎꯔꯤꯅꯣ
ꯑꯗꯨꯝ ꯍꯔꯥꯎꯋꯦ ꯑꯩꯈꯣꯏ ꯁꯤꯗ ꯅꯨꯃꯤꯠ ꯇꯔꯥꯅꯤꯊꯣꯏ ꯇꯔꯥꯍꯨꯝꯗꯣꯏ ꯁꯨꯃꯥꯏꯅ ꯍꯔꯥꯎꯅꯤ ꯍꯥꯏꯒꯨꯝ ꯇꯧꯋꯦ
ꯎꯝ ꯀꯩ ꯅꯨꯃꯤꯠꯇꯩ ꯍꯧꯕꯅꯣ
ꯉꯔꯥꯡ ꯏꯀꯧꯈꯔꯦ ꯑꯗꯨꯗꯩ ꯉꯔꯥꯡꯗꯒꯤ ꯍꯧꯔꯃꯤ ꯉꯁꯤ ꯑꯗꯨꯝ ꯖꯒꯣꯏ ꯁꯥꯕ ꯍꯧꯅꯔꯛꯑꯅꯤ ꯑꯗꯨꯅ ꯌꯦꯡ ꯆꯠꯂꯨꯒꯦ ꯇꯧ ꯑꯩꯈꯣꯏꯁꯨ ꯁꯨꯝ ꯑꯩꯈꯣꯏ ꯃꯩꯇꯩꯒꯤꯁꯨ ꯂꯥꯏ ꯍꯔꯥꯎꯕ ꯍꯥꯏꯁꯦ ꯑꯆꯧꯕ ꯀꯨꯝꯍꯩ ꯑꯃꯅꯤꯅ꯫
ꯉꯁꯤ ꯍꯧꯈ꯭ꯔꯕꯣ ꯂꯥꯏ ꯍꯔꯥꯎꯕꯗꯤ
ꯍꯧꯖꯤꯛꯁꯦ ꯍꯧꯔꯝꯗꯧ ꯃꯥꯜꯂꯦ ꯑꯗꯨꯝ ꯃꯤ ꯆꯥꯛꯆꯥ ꯊꯣꯛꯅꯔꯒ ꯊꯣꯛꯅ ꯃꯇꯝ ꯌꯧꯁꯤꯜꯂꯛꯑꯦ
ꯎꯝ ꯌꯦꯡꯕ ꯆꯠꯂꯣꯏꯗꯕꯣ
ꯑ ꯌꯦꯡꯕ ꯆꯠꯇꯣꯏꯅꯦ ꯏꯃꯥꯟꯅꯕ ꯃꯈꯩ ꯉꯥꯏꯅꯔꯤ ꯆꯥꯛꯆꯥꯥ ꯇꯣꯛꯑꯒ ꯊꯦꯡꯅꯁꯦ ꯍꯥꯏꯅꯕ ꯑꯗꯣ ꯏꯃꯥꯟꯅꯕ ꯃꯈꯩꯒ ꯆꯠꯂꯒ ꯌꯦꯡꯉꯨꯅꯤ꯫ ꯑꯩꯈꯣꯏ ꯃꯈꯩ ꯑꯗꯨꯝ ꯅꯣꯏ ꯑꯗꯣꯝꯒꯤꯗꯤ ꯍꯧꯖꯤꯛ ꯏꯔꯥꯡ ꯂꯩꯕꯅ ꯇꯧꯔꯦ ꯍꯥꯏꯌꯦꯕ꯫
ꯎꯝ ꯇꯧꯔꯣꯏ ꯍꯥꯏ꯫
ꯑꯣ ꯑꯣ ꯑꯩꯈꯣꯏ ꯁꯣꯝꯗꯁꯨ ꯊꯣꯛ ꯌꯦꯡꯕ ꯂꯥꯛꯎꯗ ꯃꯅꯥꯗ ꯂꯩꯔꯁꯨ ꯂꯩꯔꯁꯨ ꯌꯥꯏꯗꯅ
ꯎꯝ ꯍꯌꯦꯡꯂ ꯂꯛꯀꯦ ꯀꯣ ꯊꯧꯋꯥ
ꯌꯥꯏ ꯌꯥꯏ ꯌꯥꯏ ꯑꯗꯨꯝ ꯍꯌꯦꯡꯒꯨꯝꯕ ꯑꯣꯏꯔꯁꯨ ꯊꯣꯛ ꯂꯥꯛꯑꯣ ꯑꯗꯨꯒ ꯌꯦꯡꯃꯤꯟꯅꯔꯁꯨ ꯅꯨꯡꯉꯥꯏꯕꯅꯦ ꯑꯩꯈꯣꯏ ꯃꯩꯇꯩꯒꯤ ꯂꯥꯏ ꯍꯔꯥꯎꯕꯩꯁꯨ ꯖꯒꯣꯏ ꯁꯥꯕ ꯈꯣꯠꯄ ꯐꯖꯕꯅꯦꯕ
ꯎꯝ ꯑꯗꯨꯝ ꯆꯥꯅ ꯊꯛꯅꯕꯁꯨ ꯌꯣꯟꯕꯣ ꯑꯗꯣ꯫
ꯑꯥ ꯂꯥꯏ ꯍꯔꯥꯎꯕ ꯃꯐꯝꯗ ꯌꯣꯜꯂꯤꯦ ꯁꯤꯡꯖꯨ ꯕꯣꯔꯥ ꯇꯧꯔꯒ ꯑꯗꯩꯗꯤ ꯍꯩ ꯃꯍꯤ ꯀꯩꯀꯩ ꯑꯗꯨꯝ ꯁꯥꯟꯅꯄꯣꯠ ꯀꯨꯝꯕ ꯌꯣꯟꯕꯁꯨ ꯌꯥꯎꯋꯤ ꯂꯥꯛꯑꯒ ꯑꯉꯥꯡꯈꯩꯅ ꯄꯥꯝꯗꯧꯕ ꯑꯗꯨꯝ
ꯑꯣ
ꯍ
ꯑꯇꯩ ꯀꯩꯀꯩ ꯖꯥꯇꯤꯗꯤ ꯌꯦꯡ ꯂꯥꯛꯄꯅꯣ
ꯑꯗꯨꯝ ꯖꯥꯇꯤꯗꯤ ꯑꯗꯨꯝ ꯂꯥꯛꯑꯦ ꯑꯗꯨꯝ ꯃꯨꯁꯂꯤꯝ ꯑꯗꯩ ꯇ꯭ꯔꯥꯏꯕꯦꯜ ꯑꯗꯨꯝ ꯂꯥꯛꯑꯦ ꯑꯅꯛꯄ ꯈꯨꯟ ꯃꯈꯩ ꯍꯥꯏꯗꯤ ꯂꯥꯏ ꯍꯔꯥꯎꯕ ꯌꯦꯡꯕ ꯃꯣꯏ ꯀꯨꯝꯍꯩꯗꯁꯨ ꯑꯩꯈꯣꯏꯅ ꯑꯗꯨꯝ ꯆꯠꯄꯅꯤꯅ ꯑꯩꯈꯣꯏꯗꯁꯨ ꯑꯗꯨꯝ ꯂꯥꯛꯑꯦꯕ ꯈꯪꯅꯕ ꯃꯔꯨꯞ ꯆꯥꯅꯕ ꯑꯗꯨꯝ ꯐꯣꯟ ꯇꯧꯅꯔꯒ ꯌꯦꯡꯃꯤꯟꯅꯁꯤ ꯈꯣꯠꯃꯤꯟꯅꯁꯤ ꯂꯥꯛꯑꯣ ꯀꯩꯅꯣꯝ ꯆꯥꯃꯤꯟꯅꯁꯦ ꯍꯥꯏꯔ ꯑꯗꯨꯝ ꯀꯧꯅꯩ
ꯎꯝ
ꯎꯝ
ꯑꯩꯁꯨ ꯁꯣꯝꯗ ꯂꯥꯏ ꯍꯔꯥꯎꯔꯗꯤ ꯅꯨꯡꯉꯥꯏꯅꯤ ꯈꯜꯂꯤꯅꯤ
ꯑꯣ ꯑꯗꯣꯝꯒꯤ ꯍꯔꯥꯎꯔꯁꯨ ꯌꯦꯡꯕ ꯂꯥꯛꯄ ꯌꯥꯏ ꯍꯥꯏꯗꯤ ꯑꯃꯨꯛ ꯂꯥꯛꯇ꯭ꯔꯤꯑꯕ ꯃꯅꯤꯡ ꯍꯥꯏꯗꯤ ꯅꯣꯡꯃꯥꯏꯈꯣꯡꯒꯤ ꯍꯔꯥꯎꯕꯗꯣ꯫
ꯎꯝ
ꯍꯣꯏ ꯑꯗꯨꯗꯤ ꯅꯪ ꯄꯣꯊꯥꯔꯣ꯫ ꯑꯩꯁꯨ ꯏꯃꯥꯟꯅꯕ ꯃꯈꯩ ꯂꯥꯛꯑꯅꯤ ꯑꯗꯨꯒ ꯊꯣꯛꯎꯌꯦ ꯉꯥꯏꯍꯥꯛ ꯁꯨꯝ꯫
ꯍꯣ ꯅꯪꯁꯨ ꯍꯣꯏ ꯀꯣꯏꯊꯣꯛꯎꯔꯣ ꯀꯣꯏꯊꯣꯛꯎꯔꯣ꯫
ꯍꯣꯏ ꯀꯣꯟꯅ ꯑꯃꯨꯛ ꯐꯥꯎꯅꯔꯁꯤꯀꯣ ꯚꯥꯏ꯫
ꯑꯣ ꯐꯥꯎꯅꯁꯦ ꯀꯣꯟꯅ ꯫ ꯊꯝꯃꯁꯤ ꯊꯝꯃꯁꯤ ꯕꯥꯏ ꯎꯝ꯫